ꯍꯂꯣ
ꯍꯜꯂꯣ ꯀꯃꯥꯏ ꯇꯥꯏꯌ‌ꯦ ꯇꯥꯏꯌ‌ꯦ ꯀꯃꯥꯏ ꯀꯃꯥꯏ ꯇꯧꯔꯤꯒꯦ
ꯌꯥꯝ ꯅꯨꯡꯉꯥꯏꯔꯤꯌꯦ ꯍꯥꯏꯕ ꯇꯥꯔꯦ
ꯌꯥꯝ ꯅꯨꯡꯉꯥꯏꯔꯤꯌꯦ ꯅꯨꯡꯉꯥꯏꯔꯤ
ꯎꯝ ꯆꯞ ꯃꯥꯟꯅꯩꯅꯦ ꯑꯁ ꯊꯦꯡꯉꯤꯍ‌ꯦ ꯕꯣꯜ ꯌꯦꯡꯕꯩ ꯑꯣꯏꯔꯝꯅꯤ
ꯎꯝ ꯅꯪꯗꯤ ꯌꯦꯗ꯭ꯔꯣ
ꯑꯩꯗꯤ ꯌꯦꯡꯉꯤꯗ ꯑꯗꯨꯕꯨ ꯑꯩꯗꯤ ꯄꯨꯡ ꯇꯔꯨꯛꯇꯒꯤ ꯍꯧꯒꯠꯂꯦ
ꯏꯁ ꯅꯪ ꯄꯨꯡ ꯀꯌꯥꯒꯤ ꯌꯦꯡꯉꯤꯕ
ꯑꯩꯅ ꯕꯥꯔꯣ ꯃꯈꯥꯏꯒꯤꯗꯣ ꯌꯦꯡꯕ
ꯑꯩꯒꯤ ꯕꯥꯔꫭ ꯃꯈꯥꯏꯗꯤ ꯕꯥꯔꯣ ꯃꯈꯥꯏ ꯌꯦꯡꯉꯒ ꯄꯨꯡ ꯍꯧꯖꯤꯛꯇ ꯍꯧꯒꯠꯇ ꯉꯥꯏꯔꯤ
ꯎꯝ ꯑꯩꯗꯤ ꯅꯍꯥꯟꯗꯒꯤ ꯑꯗꯨꯝ ꯄꯨꯡ ꯇꯔꯨꯛꯇ ꯑꯗꯨꯝ ꯍꯧꯒꯠꯂꯝꯕꯒꯤꯀꯣ
ꯑꯣ ꯑꯗꯨ ꯇꯨꯝꯅꯤꯡꯕꯒ ꯐꯥꯎꯗ꯭ꯔꯣ
ꯀꯩ ꯈꯪꯗꯦꯗ ꯃꯤꯠ ꯑꯗꯨ ꯃꯊꯟꯇ ꯄꯥꯡꯈ꯭ꯔꯕ ꯑꯗꯨꯒꯤ ꯇꯟꯂꯦ ꯍꯥꯟꯅ ꯑꯗꯨꯝ ꯍꯧꯒꯠꯈ꯭ꯔꯕ
ꯍꯧꯒꯠ ꯍꯧꯒꯠ ꯇ꯭ꯔꯤ ꯍꯧꯒꯠꯄꯗꯤ ꯍꯧꯒꯠꯂꯦ ꯑꯗꯣ ꯐꯃꯨꯡꯗ ꯂꯩꯔꯤ
ꯑꯣ ꯌꯥꯝ ꯅꯨꯡꯉꯥꯏꯅꯦ
ꯀꯔꯤ ꯌꯦꯟꯁꯥꯡ ꯊꯣꯡꯕ꯭ꯔꯥ ꯅꯣꯏ
ꯈꯪꯗ꯭ꯔꯤꯗꯣ ꯍꯧꯒꯠꯇ꯭ꫪꯤꯃꯤꯅ
ꯈꯪꯗꯦꯅꯦ ꯑꯗꯨꯗꯤ
ꯅꯪꯗꯤ ꯀꯩꯀꯩ ꯍꯣꯠꯅꯔꯤꯒꯦ ꯅꯣꯏ ꯀꯣꯂꯦꯖ ꯀꯨꯝꯕ ꯂꯣꯏꯔꯕ꯭ꯔꯥ
ꯍꯣꯏ ꯍꯧꯖꯤꯛ ꯀꯩꯅꯣꯗ ꯂꯣꯏꯕ ꯎꯝ ꯅꯍꯥꯟ ꯉꯁꯤ ꯐꯦꯕꯨꯋꯥꯔꯤ ꯃ꯭ꯔꯥꯁꯇ
ꯑꯣ ꯗꯤꯁ ꯌꯥꯔ
ꯍꯣꯏ ꯅꯪꯗꯤ
ꯑꯗꯨ ꯑꯩ ꯂꯥꯁ ꯌꯥꯔ ꯂꯣꯏꯌ‌ꯦ
ꯑꫭ ꯑꯩꯈꯣꯏꯒꯤ ꯕꯦꯁ ꯑꯣꯏꯔꯝꯒꯅꯤ ꯑꯗꯨꯗꯤ ꯅꯪ
ꯍꯥꯥ
ꯑꯩꯈꯣꯏ ꯎꯝ ꯂꯦꯡꯒꯥ ꯑꯣꯏꯔꯝꯒꯗꯧꯕ ꯃꯥꯜꯂꯦ ꯍꯥꯏꯕ
ꯑꫭ ꯑꯣ ꯑꯣꯏꯔꯝꯒꯅꯤ
ꯎꯝ
ꯅꫭꯏꯗꯤ ꯀꯩ ꯌꯦꯟꯖꯥꯡ ꯊꯣꯡꯉꯕ
ꯉꯁꯤꯗꯣ
ꯎꯝ
ꯊꯣꯡꯗꯦ ꯆꯥꯛ ꯊꯣꯡꯉꯒ ꯌꯦꯔꯨꯝ ꯉꯧꯔꯒ ꯆꯝꯐꯨꯠ ꯑꯣꯏꯅ ꯗꯧꯔꯦ ꯑꯗꯨ ꯏꯟꯁꯥꯡ ꯊꯣꯡꯅꯤꯉꯥꯏ ꯈꯜ ꯂꯩ ꯗꯕ ꯍꯥꯏ ꯇꯔꯦ ꯈꯪꯗꯕ ꯍꯥꯏꯗꯣꯏꯔꯥ ꯈꯪꯗꯦ ꯗꯣ ꯊꯣꯡꯐꯝ ꯈꯪꯗꯕꯀꯣ
ꯎꯝ
ꯅꯪꯗꯤ ꯅꯪꯗꯤ ꯃꯩꯇꯩꯂꯣꯟ ꯌꯥꯝ ꯁꯦꯡꯉꯤꯅ
ꯈꯪꯗꯦꯗ ꯁꯦꯡꯕ꯭ꯔ ꯁꯦ
ꯁꯦꯡꯉꯦ ꯅꯪꯗꯣ
ꯅꯪꯖꯨ ꯑꯗꯨꯝ ꯁꯦꯡꯉꯤꯗꯨꯗꯤ ꯀꯩꯅꯣ
ꯑꯇꯩꯒꯤ ꯑꯇꯩꯒ ꯃꯥꯟꯗꯦꯕ ꯅꯪꯗꯣ ꯑꯇꯩ ꯈꯣꯋꯦꯕ ꯌꯥꯝ
ꯈꯪꯗꯦ ꯑꯩꯗꯤ
ꯅꯪ ꯃꯩꯇꯩ ꯅꯃꯥꯟꯅꯕꯤ ꯇꯤꯟꯅꯔꯝꯅꯤ
ꯑꯍꯣꯏ ꯑꯅꯤ ꯑꯍꯨꯝ ꯃꯣꯏꯗ ꯆꯠꯂꯗꯤ ꯑꯩꯗꯣ ꯑꯗꯨꯝ ꯈꯣꯏꯕꯅꯦꯕ ꯑꯗꯨꯕꯨ ꯑꯗꯨꯝ ꯈꯣꯏꯕꯅꯦ ꯅꯪꯅ ꯑꯗꯨꯝ ꯈꯟꯕꯒꯤꯅꯦꯗ
ꯎꯝ ꯒ꯭ꯌꯥꯟꯕꯨꯗꯤ ꯇꯥꯏꯌꯦꯗ ꯍꯥꯏꯗꯤ ꯑꯇꯩꯗꯤ ꯈꯔ ꯒ꯭ꯌꯥꯟ ꯇꯥꯕ ꯈꯔ ꯋꯥꯠꯂꯦꯕ
ꯑꯣ
ꯑꯇꯩꯗꯤ ꯃꯌꯥꯏ ꯃꯌꯥꯏꯗ ꯃꯣꯏꯒꯤ ꯂꯣꯟꯗꯣ ꯅꯞꯁꯜꯂꯦ
ꯇꯜꯂꯦꯗꯀꯣ ꯑꯩꯗꯤ
ꯃꯌꯥꯏ ꯃꯌꯥꯏꯗ ꯍꯪꯉꯛꯇꯣꯏꯅꯦ ꯃꯣꯏꯅ ꯁꯤ ꯆꯨꯝꯕ꯭ꯔꯥ ꯁꯤ ꯆꯨꯝꯕ꯭ꯔꯅ
ꯌꯥꯝ ꯅꯨꯡꯉꯥꯏꯕ ꯋꯥꯔꯤꯅꯤ ꯑꯗꯨꯗꯤ
ꯎꯝ
ꯉꯁꯤꯗꯤ ꯀꯔꯤ ꯇꯧꯗꯣꯏꯕ ꯅꯪꯗꯤ
ꯑꯩ ꯀꯩꯅꯣ ꯆꯠꯇꯧ ꯂꯩ ꯂꯥꯏꯕ꯭ꯔꯦꯔꯤꯗ
ꯌꯥꯝ ꯅꯨꯡꯉꯥꯏꯕ ꯆꯠꯂꯣ ꯆꯠꯂꯣ ꯃꯤ ꯑꯃ ꯑꯣꯏꯅꯤꯉꯥꯏ ꯍꯣꯠꯅꯔꯣ
ꯃꯤ ꯑꯅꯤ ꯑꯣꯏꯗ ꯑꯣꯏꯗꯕꯤꯗꯀꯣ
ꯑ ꯑꯃꯗꯤ ꯑꯣꯏꯍꯧꯒꯤꯕ ꯑꯅꯤ ꯑꯣꯏꯗꯣꯏ ꯁꯔꯨꯛ
ꯑꯅꯤ ꯑꯣꯏꯔꯗꯤ ꯁꯣꯏꯔꯦ
ꯎꯝ ꯐꯤꯐꯇꯤ ꯐꯤꯐꯇꯤ ꯑꯣꯏꯗꯣꯏꯅꯦꯕꯣ ꯑꯅꯤ ꯈꯛ ꯑꯣꯏ ꯎꯝ ꯎꯝ ꯅꯪꯗꯤ ꯀꯩꯗꯧꯔꯤꯕ ꯍꯧꯖꯤꯛ
ꯑꯩꯗꯤ ꯑꯗꯨꯝ ꯔꯨꯝ ꯃꯅꯨꯡꯗ ꯆꯠꯂꯒ ꯐꯣꯟ ꯇꯧꯔꯤꯅꯦ
ꯍꯨꯝ ꯅꯪꯅ ꯆꯠꯄ ꯑꯩꯅ ꯇꯨꯝꯕ
ꯑꯩꯗꯤ ꯇꯨꯝꯃꯒ ꯐꯣꯟ ꯇꯧꯕꯁꯦ ꯍꯩꯅꯗꯦ ꯑꯗꯨꯝ ꯆꯠꯂꯒ ꯁꯥꯟꯅꯕꯁꯤꯅ ꯍꯦꯟꯅ ꯅꯨ ꯅꯨꯡꯉꯥꯏꯕ ꯍꯥꯏꯇꯥꯥꯔꯦ ꯁꯥꯕꯅꯤꯅ ꯀꯣ ꯑꯗꯨꯝ ꯇꯨꯝꯃꯒ ꯁꯥꯟꯅꯕꯗ ꯐꯦꯟꯁꯨ ꯁꯤꯂꯤꯡ ꯐꯦꯟ ꯑꯣꯏꯅ ꯊꯝꯕ
ꯎꯝ
ꯑꯗꯨꯒꯤ ꯀꯔꯤ ꯍꯥꯏꯁꯤꯔꯥ ꯐꯦꯟꯗꯣ ꯏꯁꯥꯗ ꯌꯧꯗꯦꯕꯀꯣ ꯇꯨꯝ ꯑꯗꯒꯤ ꯂꯦꯛꯄꯒ ꯇꯧꯔꯤꯅꯤ ꯀꯣꯛꯇ ꯈꯤꯇꯪ ꯑꯣꯏꯔꯁꯨ ꯌꯩꯔꯦꯅ ꯑꯗꯨꯒꯤꯅꯤ
ꯐꯩ ꯐꯩ ꯑꯗꯨ ꯅꯪ ꯉꯔꯥꯡ ꯕꯣꯜ ꯌꯦꯡꯕꯗꯣ ꯀꯅꯥ ꯁꯞꯄꯣꯔꯠ ꯇꯧꯒꯦ
ꯑꯩ ꯁꯞꯄꯣꯔꯠ ꯂꯩꯇꯦ
ꯉꯔꯥꯡ ꯅꯠꯇ꯭ꯔꯁꯨ ꯑꯇꯩ
ꯎꯝ ꯑꯩꯅ ꯇꯧꯕ ꯑꯃꯗꯤ ꯃꯁꯛ ꯐꯖꯕꯗ ꯑꯗꯨꯝ ꯁꯄꯣꯠ ꯇꯧꯕꯅꯦ ꯌꯦꯡꯉꯒ ꯐꯖꯕ ꯌꯥꯎꯕ꯭ꯔꯥ ꯍꯥꯟꯅ ꯌꯦꯡꯉꯦ
ꯑꯗꯨꯗꯤ ꯅꯪ ꯏꯪꯂꯦꯟ ꯇꯧꯔꯝꯅꯤ
ꯈꯪꯗꯦ ꯑꯗꯨ ꯑꯩ ꯀꯣꯔꯤꯌꯥꯟꯗꯤ ꯌꯥꯝ ꯇꯧꯕꯅꯦ ꯑꯗꯨꯕꯨ ꯁꯤꯈ꯭ꯔ ꯃꯥꯜꯂꯦꯗ ꯅꯍꯥꯟ ꯁꯤꯕꯗꯣ ꯑꯃꯨꯛ ꯆꯪꯒꯦꯔꯣ
ꯑꯡꯀꯩꯅꯣ ꯃꯣꯏ ꯀꯩꯅꯣ ꯇꯧꯒ꯭ꯔꯕꯅꯤ ꯑ ꯀ꯭ꯋꯥꯂꯤꯐꯥꯏ ꯇꯧꯔꯝꯅꯦ ꯑꯃ ꯑꯃꯃꯨꯛ ꯁꯥꯟꯅꯗꯣꯏ ꯃꯥꯂꯦ
ꯑꯣ ꯑꯗꯨꯗꯤ ꯐꯩꯌꯦ ꯃꯣꯏꯕꯨꯗꯤ ꯑꯗꯨꯝ ꯌꯦꯡꯉꯦ ꯑꯗꯨꯝ ꯃꯁꯛ ꯐꯖꯕ ꯈꯔ ꯑꯗꯨꯝ ꯌꯥꯎꯗꯤ ꯌꯥꯎꯋꯦ ꯑꯗꯨꯗ ꯑꯗꯨꯝ ꯑꯗꯨꯝ ꯒꯦꯝꯗꯣ ꯑꯁꯤꯅꯤ ꯍꯥꯏꯅ ꯂꯩꯇꯦ ꯆꯪꯉꯅꯤꯅꯀꯣ ꯆꯪꯕ ꯀꯥꯟꯗ ꯑꯗꯨꯝ ꯐꯖꯕ ꯌꯥꯎꯔꯗꯤ ꯑꯗꯨꯗ ꯁꯞꯄꯣꯔꯠ ꯇꯧꯔꯛꯑꯅꯤ ꯌꯥꯔꯦ
ꯇꯤꯝ ꯃꯋꯥ ꯂꯧꯗꯦꯕ ꯅꯠꯇ꯭ꯔꯥ
ꯍꯣꯏ ꯇꯤꯝ ꯃꯋꯥ ꯂꯧꯗꯦꯗ ꯀꯥꯏꯗꯒꯤ ꯑꯩꯈꯣꯏꯒꯤ
ꯐꯖꯕ ꯌꯥꯎꯔꯗꯤ ꯌꯥꯔꯦꯕ
ꯍꯣꯏ
ꯐꯩ ꯑꯗꯨꯁꯨ ꯑ ꯏꯪꯂꯦꯟꯒꯤꯁꯨ ꯌꯦꯡꯉꯣ ꯏꯪꯂꯦꯟꯗꯁꯨ ꯁꯨ ꯐꯖ ꯐꯖꯕ ꯌꯥꯎꯕꯅꯤ
ꯅꯪꯁꯨ ꯑꯗꯨꯝ ꯅꯨꯄꯥꯗ ꯐꯖꯕ ꯌꯦꯡ ꯌꯦꯡꯕ ꯃꯥꯜꯂꯦ ꯀꯣ
ꯅꯠꯇꯦꯍꯦ ꯍꯥꯏꯗꯤ ꯏꯅꯥꯎ ꯅꯨꯄꯤ ꯍꯣꯏ ꯌꯦꯡꯕꯗꯣ ꯃꯣꯏꯗꯤ ꯏꯪꯂꯦꯟꯒꯨꯝꯕ ꯌꯦꯡꯉꯦꯕ ꯃꯣꯏꯁꯨ ꯐꯖ ꯐꯖꯕ ꯈꯜꯂꯒ ꯐꯖ ꯐꯖꯕ ꯈꯜꯂ ꯌꯦꯡꯉꯦꯕ ꯃꯣꯏꯗꯤ ꯃꯋꯥ ꯂꯧꯗꯦꯕ ꯑꯇꯩ ꯑꯗꯨꯒꯤꯅꯦꯗ ꯑꯗꯨꯒ ꯁ꯭ꯄꯦꯟꯒ ꯍꯥ
ꯅꯍꯥꯟꯁꯨ ꯀꯔꯤꯒꯤ ꯀꯤꯄꯔꯔꯥ ꯀꯥꯎꯈ꯭ꯔꯦ ꯑꯃ ꯃꯁꯛ ꯌꯥꯝ ꯐꯖꯕ ꯑꯉꯥꯡꯒꯤ ꯇꯥꯏꯞꯇ ꯂꯩꯕꯅꯦ ꯀꯥꯎꯈ꯭ꯔꯦ ꯃꯣꯏꯒꯤ ꯀꯦꯝꯇ꯭ꯔꯤ ꯌꯦꯡꯕꯤꯟꯗꯣ ꯑꯗꯨ ꯅꯨꯄꯥꯁꯨ ꯌꯥꯝ ꯐꯖꯕꯅꯦꯕ ꯑꯩꯅ ꯂꯦꯞꯇꯣꯞꯇ ꯐꯣꯇꯣ ꯀꯥꯞꯀꯦ ꯇꯧꯔꯤꯉꯩꯗ ꯑꯁ ꯍꯦꯛꯇ ꯃꯥꯡꯈꯤꯕ ꯋꯥꯅꯤꯅꯦ
ꯀꯟꯇ꯭ꯔꯤꯗꯣ ꯈꯪꯗ꯭ꯔꯦꯕ
ꯍꯣꯏ ꯑꯩ ꯄꯥꯛ ꯌꯦꯡꯗꯦ ꯃꯣꯏ ꯃꯁꯛꯇꯣ ꯑꯗꯨꯝ ꯌꯦꯡꯉ ꯄꯪꯌꯦꯡ ꯌꯦꯡꯕꯒꯤꯀꯣ
ꯀꯟꯇ꯭ꯔꯤ ꯌꯦꯡꯗꯕꯤ ꯐꯨꯠꯕꯣꯜ ꯌꯦꯡꯉꯤꯅꯦ ꯎꯝ
ꯅꯪ ꯉꯁꯤ ꯑꯗꯨꯝ ꯂꯩꯔꯅꯤ ꯐ꯭ꯔꯤꯗ
ꯑ ꯐ꯭ꯔꯤꯗ ꯂꯩꯔꯣꯏ ꯑꯩ ꯆꯠꯈ꯭ꯔꯅꯤ ꯍꯧꯖꯤꯛ ꯉꯥꯡ ꯂꯩꯔꯗꯤ
ꯑꯣ ꯀꯥꯏ ꯀꯥꯏ ꯅꯣꯏ ꯅꯪ ꯆꯤꯡꯔꯣꯝꯗ ꯂꯩꯇꯦꯀꯣ
ꯎꯝꯍꯨꯝ ꯂꯩꯇꯦ
ꯍꯥꯏꯕꯗꯤ ꯌꯥꯗ꯭ꯔꯕꯅꯤꯅ ꯅꯠꯇ꯭ꯔꯥ
ꯍꯥꯏ ꯐꯩꯌꯦ ꯐꯩ
ꯅꯥꯡꯗꯤ ꯂꯣꯏꯔꯦ ꯑꯁ ꯃꯣꯏꯅ ꯍꯥꯏꯕꯗ ꯅꯁꯝ ꯅꯁꯝ ꯃꯌꯥꯝꯗ
ꯑꯩꯈꯣꯏꯖꯨ ꯑꯩꯈꯣꯏꯁꯨ ꯑꯗꯨꯝ ꯀꯥꯎꯕꯒꯤꯔ ꯀꯔꯤꯒꯤꯔ ꯑꯗꯨꯝ ꯆꯤꯟꯗ ꯑꯗꯨꯝ ꯋꯥ ꯉꯥꯡꯕꯀꯥꯟꯗ ꯌꯥꯎꯕꯗꯣ
ꯎꯝ
ꯂꯣꯏꯅ ꯑꯗꯨꯝ ꯍꯥꯏꯌꯦꯗ ꯀꯔꯤ ꯑꯩ ꯍꯩꯇꯦ
ꯎꯝ ꯍꯨꯝ
ꯍꯥꯏꯕꯗꯤ ꯋꯥ ꯂꯣꯟꯕ ꯀꯥꯟꯗꯗꯣ ꯑꯗꯨꯏ ꯍꯦꯟꯅ ꯃꯔꯨ ꯑꯗꯣ ꯃꯔꯨꯑꯣꯏꯕ ꯄꯣꯏꯟꯗꯣ ꯌꯥꯎꯗ꯭ꯔꯗꯤ ꯍꯥꯏꯕꯗꯣ ꯍꯦꯛꯇ ꯈꯞꯈꯤꯌꯦꯕ ꯑꯗꯨ ꯑꯗꯨꯝ ꯌꯥꯎꯔꯦ ꯁꯣꯏꯔꯗꯤ ꯑꯗꯨꯝ ꯅꯣꯛꯑꯦ ꯅꯣꯏꯗꯤ ꯁꯥꯗ꯭ꯔꯣ ꯁꯥꯗꯕ꯭ꯔꯣ ꯇꯥꯕ꯭ꯔꯣ ꯍꯜꯂꯣ ꯇꯥꯕ꯭ꯔꯣ ꯇꯥꯗꯕ꯭ꯔꯣ